ꯍꯜꯂꯣ
ꯍꯜꯂꯣ
ꯇꯕ꯭ꯔꯣ
ꯇꯕ꯭ꯔꯣ ꯑꯣ ꯇꯥꯏ ꯇꯥꯏ ꯇꯥꯕ꯭ꯔꯣ ꯇꯥꯏ ꯇꯥꯏ ꯁꯦꯡꯅ ꯇꯥꯏ ꯐꯖꯅ ꯑꯗꯨꯝ ꯂꯩꯌꯦ ꯑꯩꯒꯤ ꯈꯣꯟꯗꯤ ꯁꯦꯡꯕ꯭ꯔꯥ
ꯃꯤ ꯃꯈꯣꯟꯗꯨ ꯁꯤꯡꯉꯦ ꯑꯗꯨꯕꯨ ꯌꯥꯝ ꯅꯦꯝꯃꯦ
ꯑꯩꯅ ꯅꯠꯇ꯭ꯔꯦ ꯑꯗꯨꯗꯤ
ꯅꯪꯅ ꯅꯠꯇꯦ ꯍꯣꯏ
ꯑꯗꯨꯝ ꯈꯔ ꯅꯨꯡꯉꯥꯏꯕ ꯑꯗꯨ ꯇꯧ ꯈꯔ ꯅꯨꯡꯉꯥꯏꯇꯕꯒꯨꯝꯁꯨ ꯇꯧ ꯍꯥꯏꯕ ꯍꯩꯇꯦꯗ
ꯍꯣ ꯆꯥꯛ ꯆꯥꯕꯣ
ꯆꯥꯔꯦ ꯀꯨꯏꯔꯦꯍꯦ ꯂꯥꯝꯕꯨ ꯂꯝꯈꯠꯂꯛꯀꯗꯧꯔꯦ ꯑꯃꯨꯛꯀ
ꯇꯨꯝꯒꯗꯕꯀꯣ
ꯍꯥꯥ
ꯇꯨꯝꯒꯗꯧꯔꯦ
ꯇꯨꯝꯒꯗꯧꯔꯦ ꯍꯧꯖꯤꯛ
ꯊꯦꯡꯅ ꯇꯨꯝꯕ꯭ꯔꯣ ꯉꯟꯅ ꯇꯨꯝꯕ꯭ꯔꯣ ꯅꯪꯗꯤ
ꯊꯦꯡꯅ ꯑꯗꯨꯝ ꯇꯨꯝꯕꯁꯨ ꯌꯥꯎꯋꯦ ꯉꯟꯅ ꯇꯨꯝꯕꯁꯨ ꯌꯥꯎꯋꯦ ꯑꯗꯣ ꯉꯁꯤ ꯁꯤꯗꯤ ꯉꯟꯅ ꯇꯨꯝꯒꯅꯤ ꯍꯌꯦꯡ ꯊꯕꯛ ꯂꯩ ꯌꯥꯏ ꯌꯥꯏꯗꯨ ꯕꯨꯗꯤ ꯑꯗꯨꯝ ꯉꯁꯤ ꯅꯠꯇ꯭ꯔꯁꯨ ꯍꯣꯏ ꯍꯣꯏ ꯑꯗꯨꯝ ꯌꯥꯔꯦ
ꯑꯗꯣ ꯉꯁꯤꯗꯤ ꯂꯥꯏꯔꯤꯛ ꯀꯌꯥ ꯄꯥꯔꯦ ꯅꯣꯏꯗꯤ
ꯅꯪ ꯅꯤꯡꯁꯤꯡꯂꯤ ꯅꯤꯡꯁꯤꯡꯂꯤꯌꯦꯅꯦꯉ
ꯑꯦꯠ ꯑꯋꯥꯔꯁ ꯑꯦꯗꯦ ꯍꯥꯏꯕꯗꯨꯗ ꯑꯩꯗꯤ ꯇꯔꯪꯕꯂꯥꯡꯗ ꯄꯥꯏ ꯑꯩꯠ ꯑꯋꯥꯔꯁ ꯑꯦꯗꯦꯗꯤ
ꯑꯩ ꯉꯁꯤꯗꯤ ꯉꯁꯥꯏ ꯑꯥꯞꯇꯔꯅꯨꯟꯗ ꯇꯨ ꯑꯥꯔꯁ ꯉꯥꯛꯇꯪ ꯄꯥꯏ ꯑꯗꯨꯗꯒꯤ ꯄꯥꯗ꯭ꯔꯤ ꯑꯩ ꯐꯣꯟ ꯉꯁꯤꯗꯤ ꯈꯔ ꯊꯕꯛ ꯈꯔ ꯇꯧꯕ ꯀꯣꯂꯤꯡ
ꯑꯁ ꯅꯩꯔꯝꯃꯅꯤ ꯑꯗꯨꯗꯤ꯫
ꯉꯁꯤꯗꯤ ꯋꯥ ꯉꯥꯡꯃꯟꯕꯒꯤ ꯋꯥꯒꯔꯦ ꯑꯩꯗꯤ꯫
ꯑꯩꯒꯤ ꯃꯤꯠꯇ ꯎꯋꯦ꯫
ꯉꯁꯥꯏ ꯂꯥꯏꯔꯤꯛ ꯄꯥꯒꯦ ꯇꯧꯔꯦ ꯇꯨꯝꯅꯤꯡ ꯃꯟꯈ꯭ꯔꯕ ꯑꯩꯗꯣ ꯑꯗꯨ ꯇꯨꯝꯈ꯭ꯔꯦ ꯑꯗꯣ ꯍꯧꯒꯠꯂꯦ ꯆꯥꯛ ꯆꯥꯔꯁꯤꯅ ꯀꯧꯕ ꯑꯗꯨ ꯆꯥꯛ ꯆꯥꯔꯦ ꯑꯗꯨꯒ ꯑꯃꯨꯛꯀ ꯀꯣꯜ ꯍꯧ ꯋꯥꯔꯤ ꯁꯥꯔꯦ ꯑꯗꯨꯒ ꯑꯃꯨꯛꯀ꯫ ꯁꯥꯏꯗꯩꯩ ꯋꯥꯔꯤ ꯁꯥꯕꯁꯦ ꯍꯧꯖꯤꯛꯁꯨ ꯂꯣꯏꯗ꯭ꯔꯤ꯫
ꯋꯥꯎ ꯃꯊꯧ ꯐꯖꯅ ꯇꯧꯔꯦ ꯃꯤ ꯑꯃ ꯉꯁꯤ ꯄꯨꯔꯥ ꯐꯨꯜ ꯂꯦꯡꯗ꯫
ꯍꯩ ꯍꯌꯦꯡꯗꯩꯩꯗꯤ ꯇꯧꯔꯔꯣꯏ ꯑꯗꯨꯏꯅꯤ ꯑꯦꯛꯖꯥꯝ ꯂꯩꯌꯦ ꯇ꯭ꯋꯦꯟꯇꯤ ꯅꯥꯏꯟꯗ꯫
ꯑꯠꯆꯥꯥ ꯑꯦ ꯇ꯭ꯋꯦꯟꯇꯤ ꯅꯥꯏꯟꯁꯦ ꯀꯔꯤꯔꯥ ꯑꯥ ꯃꯟꯗꯦ
ꯍꯣꯏ
ꯇ꯭ꯋꯦꯟꯇꯤꯅꯥꯏꯟꯁꯦ ꯃꯟꯗꯦꯀꯣ
ꯑꯣꯡꯂꯤ ꯏꯁꯇꯗꯤ
ꯌꯥꯏ ꯌꯥꯏ ꯑꯗꯨꯁꯨ ꯍꯥꯏꯐꯦꯠꯇꯗꯤ ꯍꯣꯠꯅꯔꯝꯃꯅꯤ ꯑꯗꯨ ꯑꯣꯏꯔꯗꯤ ꯉꯁꯤ꯫
ꯉꯁꯤ ꯍꯥꯏꯐꯦꯠ ꯍꯣꯟꯅꯔꯦ ꯍꯌꯦꯡꯒꯤꯖꯨ ꯌꯦꯡ ꯇꯥꯔꯦ꯫
ꯌꯥꯏ ꯌꯥꯏ ꯀꯣꯛ ꯈꯔ ꯁꯤꯖꯤꯟꯅꯕꯁꯨ ꯌꯥꯏ꯫
ꯑꯗꯣ ꯑꯦꯛꯖꯥꯝ ꯍꯥꯏꯁꯦ ꯃꯣꯛ ꯇꯦꯁ ꯑꯣꯏꯗꯣꯏꯔꯥ ꯅꯠꯇ꯭ꯔꯒ ꯂꯥꯏꯛ
ꯑꯩꯒꯤ ꯃꯥꯁꯇꯔꯒꯤ ꯀꯝꯅꯤ ꯃꯥꯁꯇꯔꯒꯤ ꯏꯛꯅꯧꯒꯤꯀꯣ
ꯑꯣ ꯅꯪ ꯀꯔꯤ ꯄꯦꯄꯔꯗ?
ꯄꯣꯂꯤꯇꯤꯀꯦꯜ ꯁꯥꯏꯟꯁ
ꯑꯠꯆꯥꯥ ꯑꯣ ꯑꯗꯨꯗ ꯁꯦꯟꯇꯔ ꯂꯩꯕꯀꯣ ꯑꯗꯨꯗ ꯁꯦꯟ ꯇꯔ ꯑꯆꯥ ꯑꯆꯥ ꯆꯥ ꯌꯥꯏꯅꯦ ꯑꯗꯨꯁꯨ ꯑꯗꯨ ꯑꯣꯏꯔꯗꯤ ꯅꯪ ꯑꯅꯤ ꯍꯥꯏꯕꯗꯣꯀꯣ
ꯎꯝ
ꯑꯁ ꯑꯗꯨꯝ ꯅꯨꯡꯉꯥꯏꯕ꯭ꯔꯥ ꯅꯣꯏꯒꯤ ꯄꯦꯄꯔꯗꯤ?
ꯍꯣꯏꯗ ꯗꯨꯝ ꯅꯨꯡꯉꯥꯏꯗ ꯂꯥꯏꯗ꯫
ꯑꯣ ꯅꯪ ꯑꯁꯤꯁꯦ ꯅꯪ ꯒ꯭ꯔꯦꯖꯨꯋꯦꯁꯟꯗꯁꯨ ꯂꯧꯔꯛꯄꯦ ꯄꯦꯄꯔꯗꯣ ꯑꯣꯏꯗꯣꯏꯔꯥ ꯅꯠ
ꯒ꯭ꯔꯦꯖꯨꯌꯦꯠꯇꯩꯗꯤ ꯀꯃꯔꯁ ꯂꯧꯋꯦ꯫
ꯑꯆꯥꯥ ꯋꯥꯎ ꯅꯪꯒꯤ ꯀꯣꯔꯁ ꯃꯌꯥꯝꯁꯤꯗꯤ ꯈꯜꯂꯨꯔꯒ ꯀꯃꯔꯁ ꯑꯦꯝꯕꯤ ꯅꯩꯔꯦ
ꯅꯩꯕ ꯁꯥꯕꯅꯤ ꯅꯩꯗꯤ ꯅꯩꯗꯕ ꯅꯩꯕ ꯁꯥꯕ꯫ ꯃꯤꯅ ꯌꯦꯡꯕ ꯀꯥꯟꯗ ꯌꯥꯝ ꯅꯩꯕ ꯃꯟꯗꯔꯣ
ꯅꯩꯔꯛꯑꯅꯤ ꯀꯨꯢꯗꯕꯤꯗ
ꯎꯝ
ꯀꯔꯤ ꯑꯦꯟꯁꯥꯡ ꯆꯥꯔꯦ ꯉꯁꯤꯗꯤ
ꯉꯁꯤꯗꯤ ꯉꯥ ꯆꯥꯏꯌꯦꯅꯦ ꯉꯥ ꯊꯣꯡꯕꯤꯌꯦꯕꯤꯒꯤ
ꯑꯣ
ꯅꯪꯗꯤ
ꯑꯩꯁꯦ ꯉꯁꯤꯁꯨ ꯑꯃꯨꯛ ꯏꯔꯣꯟꯒꯨꯝꯕ ꯆꯥꯏ ꯏꯔꯣꯟꯒꯨꯝꯕ ꯀꯥꯡꯍꯧꯒꯨꯝꯕ
ꯎꯝ ꯎꯝ
ꯑꯗꯣ ꯅꯣꯏ ꯌꯦꯟꯁꯥꯡ ꯍꯥꯎꯕꯁꯦ ꯑꯗꯨꯝ ꯅꯨꯃꯤꯠ ꯂꯩꯕ꯭ꯔꯥ ꯅꯠꯇ꯭ꯔꯒ ꯑꯗꯨꯝ ꯅꯣꯡꯃ ꯅꯣꯡꯃꯒꯤ ꯑꯗꯨꯝ ꯄꯤꯕꯖꯥꯠꯇꯨꯔꯥ
ꯆꯠꯇꯦ ꯁꯨꯃꯨꯕꯤꯌꯥ ꯑꯁ ꯑꯩꯒꯤꯗ ꯑꯉꯥꯡꯁꯤꯡꯁꯦ ꯑꯃꯨꯛ ꯂꯥꯡ ꯀꯩꯑꯕ
ꯀꯩꯑꯕ ꯍꯥꯢꯕꯗꯤ ꯆꯥꯛ ꯑꯦꯟꯁꯥꯡ ꯆꯥꯕꯗꯣ ꯍꯦꯟꯖꯥꯡ ꯆꯥꯕꯗꯣ ꯅꯣꯏꯒꯤꯁꯦ ꯔꯨꯠ ꯑ ꯉꯁꯤꯅ ꯍꯥꯎꯕ ꯅꯠꯇ꯭ꯔꯒ ꯍꯌꯦꯡꯅ ꯑꯆꯝꯕꯒꯨꯝꯕ ꯍꯥꯏꯕ ꯂꯩꯕ꯭ꯔꯥ ꯅꯠꯇ꯭ꯔꯒ ꯑꯗꯨꯝ ꯅꯣꯡꯃ ꯅꯣꯡꯃꯒꯤ
ꯑꯦ ꯈꯣꯢꯒꯤꯗꯤ ꯍꯥꯎꯕ ꯍꯥꯢꯕ ꯅꯨꯃꯤꯠꯁꯦ ꯅꯨꯃꯤꯠ ꯑꯅꯤꯈꯛ ꯍꯞꯇꯥ ꯑꯃꯗꯀꯣ ꯊꯥ ꯍꯞꯇꯥ ꯑꯃꯗ ꯅꯨꯃꯤꯠ ꯑꯅꯤ ꯄꯨꯝꯕꯗꯤ ꯍꯧꯔꯅꯤ
ꯑꯄꯗꯤ ꯌꯥꯗ꯭ꯔꯦ ꯂꯧꯈꯠꯄ ꯌꯥꯗ꯭ꯔꯦ ꯑꯗꯣ ꯅꯣꯏꯅ ꯄꯨꯔꯛꯑꯒ ꯅꯣꯏꯅ ꯊꯣꯡꯒꯦ ꯍꯥꯢꯕꯁꯨ ꯌꯥꯗꯦ
ꯌꯥꯏꯌꯦ ꯌꯥꯏꯌꯦ ꯑꯗꯨꯗꯤ ꯑꯟꯗꯔꯁꯇꯤꯟꯗꯤꯡ ꯃꯃꯥꯟꯗꯀꯣ
ꯑꯣꯥ ꯑꯣ ꯑꯣꯥ ꯑꯣ
ꯑꯈꯣꯢ ꯑꯉꯥꯡꯁꯤꯡꯕꯨꯗꯤ ꯌꯥꯗꯦꯗꯣ ꯑꯈꯣꯢ ꯑꯈꯣꯢ ꯑꯈꯣꯢ ꯑꯈꯣꯏꯗꯤ ꯀꯩꯁꯨ ꯀꯥꯢꯗꯦꯗ ꯉꯥꯢꯕꯗꯤ ꯃꯄꯨꯗꯣ ꯑꯒꯣꯏ ꯈꯪꯅꯕꯅꯤꯅ ꯀꯣ
ꯑꯣ ꯑꯣ
ꯍꯥꯢꯕꯗꯤ ꯑꯟꯗꯔꯁꯇꯦꯟꯗꯤꯡ ꯑꯃꯗ ꯑꯗꯨꯝ ꯊꯕꯛ ꯇꯧꯕꯅꯤꯅ
ꯑꯆꯥ ꯑꯆꯥ ꯌꯥꯢꯌꯦ ꯌꯥꯢꯌꯦ ꯑꯗꯨꯁꯨ
ꯑꯁ ꯑꯩ ꯕꯥꯠ ꯎꯇꯤꯗ ꯑꯣꯢꯅ ꯂꯩꯔꯁꯤ꯭ꯔꯥꯅ ꯈꯟꯕꯅꯤ ꯊꯥꯠꯇꯣꯛꯈ꯭ꯔꯁꯤꯔꯥ ꯁꯤꯂꯣꯡꯁꯦ ꯂꯩꯅꯤꯡꯉꯛꯇ꯭ꯔꯦꯅꯦ
ꯀꯔꯤꯒꯤ ꯒꯨꯍꯥꯇꯤꯗꯤ ꯑꯣ ꯅꯪꯗꯤ ꯁꯥꯕ ꯄꯥꯝꯗꯦ ꯍꯥꯢꯌꯦꯀꯣ ꯑꯣ ꯑꯣ ꯑꯣ ꯑꯅꯝꯕꯅꯦ ꯑꯈꯣꯏꯒꯤ ꯑꯩꯈꯣꯏꯒꯤ ꯃꯐꯝꯗ ꯆꯞ ꯆꯥꯅ ꯑꯗꯨ ꯑꯣꯢꯔꯗꯤ ꯁꯥꯕ ꯏꯪꯕ ꯑꯗꯨꯝ ꯕꯦꯂꯦꯟꯁ
ꯏꯝꯐꯥꯜꯗ ꯂꯩꯒꯦ ꯇꯧꯕꯅꯦ ꯑꯩꯒꯤ ꯏꯌꯥꯝꯕꯅ ꯂꯩꯒꯅꯨ ꯍꯥꯢꯕꯒꯤ
ꯎꯝ ꯑꯗꯣ ꯃꯥ ꯑꯗꯨꯝ ꯀꯔꯤ ꯍꯥꯢꯁꯤꯔꯥ ꯑꯗꯨꯝ ꯑꯐꯕ ꯍꯥꯢꯔꯗꯤ ꯑꯩꯈꯣꯢꯗꯒꯤꯗꯤ ꯃꯤꯅꯗꯤ ꯍꯦꯜꯂꯗ ꯍꯥꯢꯕꯗꯤ ꯈꯣꯏꯗꯤ ꯁꯨꯇꯤꯒꯨꯝꯕꯁꯨ ꯈꯔ ꯌꯥꯝꯃꯤꯗꯅꯀꯣ
ꯎꯝ
ꯆꯠꯊꯣꯛ ꯆꯠꯁꯤꯟ ꯌꯥꯕ ꯌꯥꯗꯕ ꯑꯗꯨ ꯑꯣꯢꯔꯕꯅꯤꯅ ꯑꯗꯨꯝ ꯃꯤꯒꯤ ꯂꯝꯗꯗꯤ ꯈꯔꯗꯤ ꯐꯕ ꯃꯥꯜꯂꯦꯗ ꯑꯁꯤꯒꯨꯝꯕꯗ
ꯍꯥꯏꯕꯗꯤ ꯃꯅꯤꯄꯨꯔꯗꯗꯤ ꯑꯃꯨꯛꯀ ꯃꯅꯤꯄꯨꯔꯕꯨ ꯌꯦꯡꯉꯗꯤ ꯁꯤꯂꯣꯡꯁꯤ ꯄꯤꯁꯀꯨꯜ ꯏꯟꯚꯥꯏꯔꯣꯃꯦꯟ ꯀꯣ
ꯎꯝ
ꯏꯟꯚꯥꯏꯔꯣꯟꯃꯦꯟꯗ ꯌꯦꯡꯉꯗꯤ ꯌꯥꯝ ꯄꯤꯁꯀꯨꯜ ꯑꯣꯏꯌꯦꯕ
ꯎꯝ
ꯕꯟ ꯕꯣꯀꯦꯠꯀꯨꯝꯕ ꯑꯃꯇ ꯂꯩꯇꯦ
ꯁꯥ
ꯑꯗꯨꯒꯤꯗꯃꯛꯇꯤ ꯅꯨꯡꯉꯥꯏ
ꯎꯝ ꯐꯩꯗ ꯂꯔꯤꯛ ꯇꯕꯁꯤ ꯍꯤꯡꯒꯤꯗꯤ ꯑꯗꯨꯝꯕ ꯃꯈꯣꯟ ꯌꯥꯝꯗꯕ ꯖꯒꯥꯗ ꯂꯩꯕꯗꯨꯅ
ꯋꯥꯔꯤ ꯀꯌꯥꯝ ꯁꯥꯔꯒꯦ ꯉꯁꯤ ꯅꯪꯁꯨ ꯈꯔ ꯌꯥꯝ ꯁꯥꯔꯕ ꯃꯥꯜꯂꯦꯍꯦ
ꯑ ꯑꯁ ꯌꯦꯡꯕ ꯃꯇꯝꯗꯗꯤ ꯌꯥꯝ ꯇꯧꯔꯝꯒꯗꯕꯒ ꯃꯥꯟꯗ꯭ꯔꯥ
ꯎꯝ ꯀꯣꯞꯄꯔꯦꯠ ꯇꯧꯗꯕ ꯃꯌꯥꯝ ꯑꯃ ꯐꯦꯛꯇꯔꯁ ꯃꯌꯥꯝ ꯂꯩꯌꯦ ꯍꯥꯏꯕ ꯌꯥꯗꯕꯅꯤꯅ ꯎꯄꯥꯏ ꯂꯩꯇꯦ ꯍꯥꯏꯕꯗꯤ ꯑꯗꯨꯝ ꯁꯦꯡꯅ ꯍꯣꯠꯅꯖꯕ ꯃꯤꯁꯨ ꯂꯩꯌꯦꯀꯣ ꯑꯗꯨ ꯊꯦꯡꯅꯗꯕꯗꯤ ꯅꯠꯇꯦꯕ ꯑꯗꯨꯝ ꯁꯦꯡꯅ ꯍꯣꯠꯅꯖꯕ ꯃꯤꯁꯨ ꯂꯩꯌꯦ ꯑꯗꯨꯒ ꯗꯨꯝ ꯏꯉꯥꯎ ꯉꯥꯎꯅ ꯈꯪꯗꯕꯤꯗ ꯇꯧꯕꯁꯨ ꯂꯩꯌꯦ
ꯎꯝ
ꯅꯨꯝꯗ ꯂꯩꯕꯅꯤꯅ ꯑꯩꯅ ꯑꯗꯨꯝ ꯑꯣ ꯑꯗꯨꯗꯣ ꯑꯗꯥꯗꯣ ꯍꯥꯏꯕꯁꯨ ꯌꯥꯗꯕ ꯃꯤꯁꯨ ꯂꯩꯌꯦ
ꯑꯗꯨꯒ ꯑꯗꯨꯝ ꯏꯊꯟꯗ ꯑꯗꯨꯝ ꯈꯥꯡꯉꯒ ꯑꯗꯨꯝ ꯂꯩ ꯇꯥꯏ
ꯎꯝ ꯈꯪꯗꯕꯁꯤꯡꯗꯨ ꯐꯥꯔꯁꯇꯀꯣ ꯀꯣꯜ ꯇꯧ ꯗꯨꯒꯟ ꯑ ꯋꯥꯔꯤ ꯁꯥꯗ꯭ꯔꯤꯉꯩ ꯃꯃꯥꯡꯗ ꯐꯖꯅ ꯍꯥꯏꯕꯤꯒꯗꯧꯅꯤꯗ ꯄꯁꯇ ꯅꯠꯇ꯭ꯔꯗꯤ ꯀꯥꯟꯅꯗ꯭ꯔꯦꯗꯣ ꯃꯇꯝ ꯃꯥꯡꯍꯜꯂꯒ
ꯑꯗꯨꯅꯤ ꯑꯩꯁꯨ ꯍꯥꯏꯁꯤꯔꯅꯗꯤ ꯑꯗꯨꯝ ꯑꯗꯨꯒꯨꯝꯕꯒꯤ ꯋꯥꯈꯜꯗꯤ ꯊꯣꯛꯑꯦ ꯑꯗꯨꯕꯨ ꯃꯣꯏꯅ ꯑꯁ ꯑꯪ ꯈꯔꯁꯨ ꯇꯧꯈ꯭ꯔꯦꯗꯥꯒꯨꯝꯕ ꯍꯥꯏꯔꯛꯄ ꯃꯇꯝꯗꯗꯤ ꯑꯗꯨꯝ ꯈꯪꯉꯝꯒꯅꯤꯗ ꯍꯥꯏꯅ ꯈꯟꯕꯗ ꯑꯈꯣꯏꯁꯨ
ꯎꯝ
ꯑꯗ ꯑꯗꯨꯝ ꯑꯗꯨꯝ ꯏꯊꯟꯇꯅ ꯑꯗꯨꯝ ꯑꯣꯕ꯭ꯔ ꯑꯦꯖ꯭ꯌꯨꯝ ꯇꯧꯅꯤꯡꯗꯕꯗꯣ ꯑꯗꯨ ꯑꯣꯏ ꯄꯦꯟꯒꯤ ꯑꯗꯨꯝ ꯑꯗꯨ ꯑꯗꯨꯝ ꯊꯕꯛꯇꯣ ꯇꯧꯔꯦ ꯑꯗꯨꯒ ꯃꯌꯥꯏ ꯆꯠꯂꯛꯄꯗꯗꯤ ꯐꯖꯕꯁꯨ ꯌꯥꯎꯋꯦ ꯑꯩ ꯋꯥ ꯉꯥꯡꯅꯤꯡꯗꯦ
ꯄꯨꯡ ꯀꯌꯥꯗ ꯍꯧꯒꯠꯀꯦ ꯃꯍꯧꯁꯥꯅ
ꯑꯩꯗꯤ ꯗꯨꯝ ꯑꯩꯒꯤ ꯈꯨꯁꯤꯅꯤꯗ ꯍꯥꯏꯕꯗꯤ ꯑꯗꯨꯝ ꯀ꯭ꯂꯥꯁ ꯆꯠꯀꯅꯤ ꯍꯧꯖꯤꯛꯇꯤ ꯀ꯭ꯂꯥꯁ ꯆꯠꯄ ꯃꯇꯝꯅꯦ ꯍꯥꯏꯔꯗꯤ ꯁꯤꯛꯁ ꯁꯤꯛꯁ ꯊꯥꯔꯇꯤ ꯐꯥꯏꯚ ꯊꯥꯔꯇꯤ ꯊꯥꯔꯇꯤ ꯐꯥꯏꯚ ꯑꯗꯨꯝ ꯑꯩꯅ ꯕꯁ ꯇꯣꯡꯒꯗꯕꯒꯤ ꯇꯥꯏꯃꯤꯡꯒꯤ ꯃꯇꯨꯡ ꯏꯟꯅ ꯀ꯭ꯂꯥꯁ ꯂꯧꯒꯗꯕꯒꯤ ꯃꯇꯨꯡ ꯏꯟꯅ
ꯅꯣꯏꯒꯤ ꯑ ꯄꯔꯃꯤꯅꯦꯟ ꯌꯨꯝ ꯂꯩꯕꯅꯤꯀꯣ ꯏꯝꯐꯥꯜꯗ ꯍꯧꯖꯤꯛ ꯅꯪꯅ ꯍꯥꯏꯕ ꯂꯩꯀꯥꯏꯗꯨꯗꯀꯣ
ꯑꯣ ꯑꯣ ꯂꯩꯌꯦ
ꯑꯣꯈ‌ꯦ ꯑꯣꯈ‌ꯦ ꯍꯣꯏ ꯏꯝꯐꯥꯜꯗ ꯑꯗꯨꯝ ꯁꯦꯇꯜ ꯇꯧꯒ꯭ꯔꯕ ꯀꯣ
ꯑꯧ ꯑꯗꯨ ꯍꯣꯏ ꯑꯗꯨꯝ ꯇꯧꯕꯅꯦ
ꯎꯝ
ꯅꯣꯏꯁꯦ ꯕꯖꯥꯔ ꯑꯦꯔꯤꯌꯥꯗꯩ ꯑꯣꯏꯗꯣꯏꯔꯥ ꯅꯠꯇ꯭ꯔꯒ ꯑꯗꯨꯝ ꯃꯤꯅ ꯈꯪ ꯑꯣ ꯑꯩꯅ ꯍꯥꯏꯕꯗꯤ ꯑꯥ ꯆꯤꯡꯔꯣꯝꯗ ꯍꯥꯏꯕ
ꯆꯤꯡꯔ‌ꯣꯝꯗꯔ ꯕꯖꯥꯔꯗꯅꯤ ꯁꯣꯔꯣꯛ ꯂꯝꯕꯤ ꯃꯄꯥꯟꯃꯛꯇ
ꯑꯠꯁꯥ ꯑꯠꯁꯥ
ꯎꯝ ꯑꯩꯗꯤ ꯕꯖꯥꯔ ꯃꯛꯇ ꯂꯩꯅꯤꯡꯗꯦꯅꯦ ꯍꯥꯏꯕꯗꯤ ꯒꯥꯔꯤ ꯃꯈꯣꯟꯒꯨꯝꯕ ꯑꯦꯟ ꯗꯦꯟ ꯎꯐꯨꯟꯒꯨꯝꯕ ꯌꯥꯝ ꯄꯥꯏꯁꯤꯜꯂꯛꯑꯦꯅꯦ ꯌꯨꯝꯗ ꯑꯗꯨꯒ ꯍꯥꯏꯕꯗꯤ ꯂꯩꯕꯗꯨ ꯅꯨꯡꯉꯥꯏꯇꯕ ꯈꯤꯇꯪ ꯑꯥꯏꯁꯣꯂꯦꯠ ꯑꯣꯏꯕꯀꯣ ꯏꯪꯅ ꯆꯤꯛꯄ ꯃꯐꯝꯗꯨꯗ ꯂꯩꯕꯅ ꯍꯦꯟꯅ ꯅꯨꯡꯉꯥꯏ
ꯑꯧ ꯅꯣꯏꯒꯤ ꯑꯦꯔꯤꯌꯥꯖꯨ ꯗꯨꯝ ꯌꯥꯝ ꯀ꯭ꯔꯥꯎꯗꯦꯗ ꯑꯣꯏꯕ ꯑꯦꯔꯤꯌꯥꯅꯤꯅꯦ
ꯀ꯭ꯔꯥꯎꯗꯦꯇꯤ ꯑꯣꯏꯗꯦ ꯕꯠ ꯚꯦꯍꯤꯀꯜ ꯒꯥꯔꯤꯗꯨ ꯌꯥꯝ ꯃꯨꯚꯃꯦꯟ ꯌꯥꯝ ꯇꯧꯋꯦꯗꯅ ꯆꯠꯊꯣꯛ ꯆꯠꯁꯤꯟ ꯂꯥꯛꯄ ꯆꯠꯄ ꯅꯨꯡꯗꯥꯡ ꯇꯨꯝꯕꯁꯨ ꯅꯨꯡꯉꯥꯏꯇꯦꯕ ꯒꯥꯔꯤ ꯇꯥꯇꯥ ꯇ꯭ꯔꯛ ꯀꯨꯝꯕ ꯄꯣꯠ ꯄꯨꯕ ꯒꯥꯔꯤ ꯌꯥꯝ ꯆꯠꯂꯦꯕꯀ‌ꯣ
ꯑꯣ
ꯅꯦꯁꯅꯦꯜ ꯍꯥꯏꯋꯦ ꯑꯣꯏꯕꯥꯅꯤꯅ
ꯍꯩꯍꯥ ꯑꯈꯣꯏꯁꯨꯅꯤꯅꯦ ꯃꯌꯥꯏꯗ ꯂꯩꯕꯅꯤꯅꯀꯣ ꯋꯤꯟꯗꯣ ꯒꯨꯝꯕ ꯍꯥꯡꯗ꯭ꯔꯥꯁꯨ ꯌꯥꯗ ꯑꯗꯣ ꯎꯐꯨꯜ ꯆꯪꯅꯤꯡꯉꯥꯏ ꯔꯦꯗꯤ ꯅꯨꯡꯇꯤꯒꯤ ꯁꯦꯡꯕꯥꯁꯨ ꯋꯥꯏꯅꯦ ꯃꯤꯅꯤꯅ ꯑꯈꯣꯏꯁꯨ
ꯍꯣꯏꯅꯦ
ꯍꯌꯦꯡꯗꯤ ꯑꯗꯨꯝ ꯍꯣꯜ ꯇꯦꯕꯜꯗ ꯍꯣꯜꯗꯦ ꯇꯦꯕꯜꯗ
ꯗꯤ ꯍꯌꯦꯡꯗꯤ ꯑꯌꯨꯛꯁꯤ ꯉꯟꯅ ꯍꯧꯒꯠꯀꯦ ꯇꯧꯕꯅꯤ ꯑꯗꯨ ꯉꯝꯗꯦ ꯈꯤꯇꯪ ꯊꯦꯡꯅꯥ ꯍꯧꯒꯠꯈ꯭ꯔꯥꯅꯤ ꯑꯗꯨꯝ ꯍꯣꯜꯗꯦ ꯇꯦꯕꯜꯗ ꯆꯥꯛ ꯆꯥꯊꯣꯛꯑꯒ ꯇꯦꯕꯜꯗ ꯉꯍꯥꯛ ꯐꯝꯈ꯭ꯔꯅꯤ ꯏꯚꯤꯅꯤꯡꯗ ꯃꯨꯛꯀ ꯁꯥꯟꯅꯕ ꯆꯠꯂꯦꯕꯀ‌ꯣ
ꯑꯣ ꯑꯣ ꯑꯣ
ꯉꯥꯛꯇꯪ ꯆꯜꯂꯅꯤ ꯑꯗꯨꯒ ꯍꯜꯂꯛꯑꯅꯤ ꯏꯁꯤꯡ ꯐꯨꯠꯄ ꯇꯥꯏ ꯃꯨꯛ ꯍꯜꯂꯛꯑꯒ ꯑꯁ
ꯑꯣ ꯍꯥꯏꯕꯗꯤ ꯅꯁꯥ ꯅꯊꯟꯇ ꯐꯨꯠꯆꯗꯣꯏꯔꯥ ꯅꯠꯇ꯭ꯔꯒ ꯗꯨꯝ
ꯍꯣꯏ ꯈꯣꯏꯗꯤ ꯒꯤꯆꯔ ꯊꯝꯕꯤꯗꯕ ꯏꯁꯤꯡ ꯁꯥꯍꯟꯅꯕꯗꯣ
ꯑꯣ
ꯑꯗꯨꯒꯤ ꯏꯃꯔꯁꯟ ꯔꯣꯗ ꯇꯨ ꯏꯃꯔꯁꯟ ꯔꯣꯗꯇꯨꯅ ꯐꯨꯠꯂꯒ ꯏꯁꯤꯡꯗꯣ ꯍꯥꯜꯂꯛꯑ ꯍꯜꯂꯛꯑꯒ ꯑꯗꯨ ꯐꯨꯠꯀꯅꯤ ꯑꯃꯨꯛ ꯗꯥꯏꯔꯦꯛ ꯏꯔꯨꯕ ꯌꯥ ꯑꯦꯃꯨꯛ ꯉꯥꯏꯈꯤꯅꯤ ꯃꯤꯅꯤꯠ ꯊꯥꯔꯇꯤ ꯃꯤꯅꯤꯠꯁ ꯀꯨꯝꯕ ꯑꯗꯨ ꯑꯩꯒꯤ ꯁꯇꯥꯗꯤ ꯇꯥꯏꯃꯤꯡꯗꯣ ꯌꯥꯝ ꯑꯉꯟꯕ ꯍꯥꯏꯇꯥꯔꯦ
ꯑꯣ ꯑꯣ ꯑꯣ
ꯗꯦꯟ ꯏꯔꯨꯕꯅꯦ ꯏꯔꯨꯕꯗꯥ ꯑꯃꯨꯛ ꯂꯥꯏꯛ ꯊꯥꯔꯇꯤ ꯃꯤ ꯑꯥ ꯇꯦꯟ ꯇ꯭ꯋꯦꯟꯇꯤ ꯃꯤꯅꯤꯁ ꯃꯨꯛ ꯂꯧꯒ꯭ꯔꯥꯅꯤ ꯑꯗꯨꯒ ꯑꯗꯨꯒꯥ ꯂꯣꯏꯔꯅꯤ ꯑꯃꯨꯛ
ꯔꯅꯤ ꯑꯃꯨꯛ ꯆꯥꯛꯆꯔꯅꯤ ꯋꯥ ꯌꯧꯔꯅꯤ ꯑꯥꯗꯣ ꯂꯩꯃꯤꯟꯅꯥꯕꯁꯤꯡꯗꯥꯗꯨꯝ ꯍꯥꯏꯔꯝꯕꯥꯗꯤ ꯑꯩ__ ꯉꯥꯏꯍꯥꯛ ꯑꯗꯨꯝ ꯑꯩ ꯂꯥꯛꯀꯥꯗꯧꯔꯦ ꯑꯣꯟ ꯇꯧꯕꯤꯔꯝꯃꯣ ꯒꯨꯝꯕ ꯑꯗꯨꯝ
ꯑꯈꯣꯏꯒꯤ ꯍꯣꯁꯇꯦꯜ ꯋꯥꯔꯗꯟꯁꯤ ꯑꯗꯨꯏ ꯏꯁꯤꯡ ꯁꯥꯕ ꯁꯥꯥꯟꯅꯤꯡꯉꯥꯏ ꯏꯃꯥꯔꯁꯟ ꯔꯣꯠꯇꯣ
ꯎꯝ
ꯑꯗꯨ ꯄꯥꯏꯍꯟꯗꯥꯕ ꯍꯧꯖꯤꯛ ꯁꯥꯃꯔꯅꯤꯅꯥꯀꯣ ꯏꯪꯕꯥꯅ ꯏꯔꯨꯋꯣꯅ ꯍꯥꯏꯕꯅꯦꯕ ꯑꯗꯥꯒꯤ ꯂꯣꯠ ꯂꯣꯠꯅꯥ ꯄꯥꯏꯕꯥ ꯔꯨꯝꯗꯥ
ꯑꯠꯁꯥ ꯑꯣ ꯑꯗꯨꯒ ꯅꯣꯏ ꯂꯩꯃꯤꯟꯅꯥꯕꯁꯦ ꯖꯨꯅꯤꯌꯥꯔ ꯈꯣꯏꯁꯨ ꯂꯩꯕꯥ ꯀꯣ ꯖꯨꯅꯤꯌꯥꯔ ꯍꯥꯏꯁꯦꯔꯥ ꯑꯠꯁꯥ ꯆꯥ ꯑꯈꯣꯏꯒꯤ ꯑꯩꯈꯣꯏ ꯂꯝꯒꯤ ꯑꯉꯥꯡꯁꯤꯡ ꯑꯣꯏꯗꯣꯏꯔꯥ ꯅꯠꯇ꯭ꯔꯒꯥ ꯃꯣꯏ__ ꯖꯒꯥꯒꯤꯁꯨ
ꯍꯣꯏ ꯑꯈꯣꯏꯒꯤ ꯃꯅꯤꯄꯨꯔꯒꯤ ꯉꯥꯛꯇꯥꯅꯤꯗꯥ ꯑꯩ ꯑꯗꯨꯒꯤ ꯑꯈꯣꯏꯒꯤ ꯂꯩꯅꯤꯡꯉꯥꯏ __ ꯃꯐꯝꯗꯤ ꯍꯣꯡꯒꯔꯥꯗꯦꯅ ꯈꯟꯕꯥ ꯍꯥꯏꯕꯗꯤ ꯑꯦꯛꯖꯥꯝ ꯊꯥꯕ ꯃꯤꯁꯤꯡꯁꯦ ꯌꯥꯝ ꯂꯨꯏ ꯍꯥꯏꯕꯗꯤꯕ ꯒ꯭ꯔꯦꯖꯨꯋꯦꯠ ꯂꯣꯏꯔꯒ ꯑꯦꯛꯖꯥꯝ ꯊꯥꯔꯒ ꯂꯥꯏꯔꯤꯛ ꯇꯥ ꯄꯨꯛꯅꯤꯡ ꯆꯪꯕ ꯃꯤ ꯌꯥꯝ ꯂꯩꯔꯝꯃꯦꯕꯥꯀꯣ
ꯎꯝ
ꯑꯩꯈꯣꯏ ꯏꯌꯥꯝꯕ ꯍꯣ ꯏꯌꯥꯝꯕꯁꯨ ꯁꯤꯗ ꯂꯩꯔꯝꯃꯦ ꯍꯣꯁꯇꯦꯜꯗ ꯑꯗꯣ ꯋꯥꯔꯗꯟꯁꯤ ꯏꯌꯥꯝꯕꯒꯤ ꯕꯦꯁ ꯐ꯭ꯔꯦꯟꯅꯦꯕ ꯑꯗꯣ ꯏꯌꯥꯝꯕꯗꯤ ꯊꯕꯛ ꯐꯪꯈ꯭ꯔꯦ ꯑꯦꯟ ꯗꯦꯟ ꯃꯥꯒꯤ ꯐ꯭ꯔꯦꯟꯁꯤꯡꯁꯨ ꯌꯥꯝ ꯂꯩꯔꯝꯃꯦ ꯑꯗꯣ ꯊꯕꯛ ꯂꯣꯏ ꯐꯥ__